ꯍꯜꯂꯣ ꯍꯜꯂꯣ
ꯑꯗ
ꯇꯥꯏꯌꯦ ꯀꯩꯗꯧꯔꯤꯒꯦ ꯀꯗꯧꯔꯤꯅꯣ
ꯇ
ꯑꯁ ꯅꯪꯕꯨ ꯕꯣꯔ ꯌꯦꯡꯕ ꯍꯩꯕ꯭ꯔꯣ
ꯍꯩ
ꯀꯅꯥꯒꯤ ꯐꯦꯟꯁ ꯑꯣꯏꯕꯖꯠꯂꯣ
ꯑꯩꯈꯣꯏꯗꯤ
ꯔꯣꯅꯦꯜꯗꯣꯗꯒꯤ ꯍꯦꯟꯅ ꯃꯦꯁꯤꯅ ꯍꯩꯕꯅꯦ
ꯍꯩꯇꯦ
ꯃꯤꯦꯁꯤꯒꯤ ꯄ꯭ꯂꯦꯗꯣ ꯌꯦꯡꯉꯣꯅ ꯑꯣꯁꯔꯨ ꯅꯜꯗꯒꯤꯕ꯭ꯂꯦꯗꯨ ꯑꯗꯨꯅꯗꯒꯤ ꯄ꯭ꯂꯦꯔꯒꯤꯃꯤꯁꯤꯒꯤ ꯄꯦꯗꯨ ꯐꯕꯅꯤ ꯐꯖꯩꯌꯦꯕ
ꯆꯥꯔꯕꯣ ꯍꯥꯜꯂꯣ